ꯍꯜꯂꯣ ꯇꯥꯑꯕꯣ꯫ ꯎꯝ ꯀꯩꯗꫭꯏꯅꫭ
ꯑꯩ ꯃꯩ ꯂꯥꯛꯇꯕꯒꯤ ꯆꯥꯛ ꯊꯥꯒꯠꯀꯦ ꯇꯧꯔꯤ ꯒ꯭ꯌꯥꯁꯇ
ꯑꯂꯣ ꯅꯪ ꯆꯥꯛ ꯊꫭꯡꯍꯧꯗ꯭ꯔꯕꫭꯏꯋꯦ
ꯆꯥꯛ ꯊꫭꯡꯍꯧꯗ꯭ꯔ‌ꯦ꯫
ꯑꯈꯣꯏꯗꯤ ꯆꯥꯛ ꯂꯣꯏꯁꯟꯈ꯭ꯔꯦ ꯍꯦꯟꯖꯥꯡꯗꯪ ꯉꯥꯏꯁꯤꯜꯂꯛꯑꯦ
ꯈꫭꯏ ꯃꯥꯅ ꯉꯥꯡꯗꯤ ꯀꯥꯡꯒꯧ ꯉꯧꯔꯝꯃꯦ ꯍꯤꯡꯖꯥꯡ ꯑꯇꯣꯞꯄꯗꯤ ꯍꯥꯞꯄꯔꯣꯏ ꯀꯥꯡꯒꯧꯁꯤꯒ ꯍꯥ꯫
ꯀꯥꯡꯉꯧꯗꯪ ꯆꯥꯗꫭꯔꯕ‌꯫
ꯀꯥꯡꯉꯧꯇꯪ ꯄꯤꯖꯔꯅꯤ꯫
ꯃꯍꯤ ꯃꯅꯥꯏ ꯑꯝꯇ ꯍꯥꯞꯄꯔꯣꯏ
ꯎꯝ ꯃꯍꯤ ꯍꯥꯞꯄꯔꯣ
ꯍꯗꯒ ꯂꯥꯛꯄꯗꯨꯕꯅ ꯍꯤꯖꯥꯡ ꯌꯥꯝ ꯄꯩꯁꯥꯌꯥꯝꯇꯤꯡꯅꯝꯅꯤ꯫
ꯃꯥꯅꯤ ꯕꯖ‌ꯦꯠꯇ ꯕꯖꯦꯠꯇ ꯇꯧꯔꯅꯤ ꯂꯤꯛꯅ ꯂꯤꯛꯅ
ꯇꯧꯑꯣ ꯇꯧꯔꯣ ꯂꯤꯛꯅ ꯂꯤꯛꯅ ꯀꯣꯟꯍꯟꯒꯦ ꯀꯟꯅ ꯄꯩꯁꯥ ꯄꯥꯏꯅꯕ
ꯎꯝ
ꯈꯪꯗꯦ ꯑꯧꯉꯥ ꯐꯥꯒꯤꯗ ꯉꯥꯏꯔꯤꯗ ꯀꯨꯛ ꯀꯨꯀꯔ ꯊꯥꯡꯒꯠꯇ ꯉꯥꯏꯔꯤ
ꯎꯝ
ꯑꯩ ꯑꯩꯅ ꯒꯤꯂꯥꯁ ꯀꯥꯏꯍꯟꯕꯗ ꯑꯉꯥꯡ ꯑꯃ ꯅꯨꯡꯉꯥꯏꯗꯣꯏꯅꯤ ꯍꯧꯖꯤꯛ
ꯀꯔꯤ
ꯁꯤꯗ ꯑꯉꯥꯡ ꯃꯆꯥ ꯑꯃ ꯃꯔꯦꯡ ꯃꯔꯦꯡ ꯆꯠꯂꯒ ꯀꯞ ꯁꯥꯟꯅꯔꯤ ꯅꯨꯡꯉꯥꯏꯗꯣꯏꯅꯦꯕ ꯍꯖꯤꯛ ꯀꯞ ꯍ‌ꯦꯛ ꯀꯥꯏꯕꯗ
ꯅꯆꯥꯅꯨꯄꯤ ꯑꯇꯣꯝꯕꯤꯗꯨꯔꯣ
ꯃꯥꯅꯤ ꯀꯩꯅꫭ ꯏꯃꯥ ꯅꯧ ꯀꯩꯅꫭ
ꯀꯥꯝꯒꯔꯦ ꯀꯥꯔꯃ ꯊꯨꯅ ꯇꯧ ꯌꯥꯗꯦ ꯄꯨꯂꯞ ꯇꯣꯁꯟꯅꯔ ꯊꯣꯡꯉꯗꯨꯏ ꯑꯁ ꯄꯨꯝꯄꯅꯤ ꯍ‌ꯦ ꯄꯨꯝꯗꯦ ꯍꯌ‌ꯦꯡ ꯆꯔꯥ ꯋꯥꯟ ꯍꯌꯦꯡ ꯀꯅꯥ ꯆꯔꯥꯋꯥꯟꯗꯨꯏꯅ‌ꯣ ꯋꯥꯟ ꯑꯩꯒꯤ ꯂꯕꯨꯆꯇꯨꯢꯅꯦ ꯆꯠꯂꯨꯆꯜ ꯀꯟꯅꯥ ꯀꯟꯅꯥꯅ ꯇꯧꯔꯝꯃꯤꯁꯤꯟ ꯃꯩ ꯑꯧ ꯃꯩ‌ꯖꯦ ꯀꯩꯗꯧꯒ꯭ꯔꯒꯦ ꯉꯁꯤꯖꯤꯕꯣ ꯅꯨꯡꯗꯤꯟꯗ ꯃꯠꯄꯅ ꯃꯨꯠꯄ ꯅꯨꯡꯗꯥꯡꯁꯤꯗꯤ ꯃꯣꯏꯖꯨ ꯊꯥꯕꯤꯔꯛꯄ ꯐꯩꯍꯦ
ꯑꯗꯨꯅꯦ ꯍꯥꯏꯖꯦ
ꯅꯨꯡꯗꯥꯡꯖꯤꯗꯤ ꯃꯤꯗꯤ ꯑꯗꯨꯅꯦ
ꯃꯣꯏ ꯃꯩ ꯁꯨꯡꯅꯕ ꯃꯐꯝꯗꯣ ꯂꯩꯇ꯭ꯔꯕ꯭ꯔꯕ
ꯈꯪꯗꯦ ꯃꯩ ꯁꯨꯡꯅꯕ ꯃꯐꯝ ꯂꯩꯇꯔꯕ ꯀꯩꯅꯣꯝ ꯇꯧꯋꯦ ꯏꯁꯤꯡꯗꯩ ꯃꯩ ꯁꯨꯡꯉꯦꯗꯥꯏ ꯏꯁꯤꯡꯗꯩ ꯃꯩ ꯁꯨꯡꯉꯦꯗꯥꯢ ꯏꯁꯤꯡ ꯂꯩꯔꯝꯃꯔꯣꯏ
ꯏꯁꯤꯡ ꯂꯩꯇ꯭ꯔꯕꯥꯕ
ꯏꯁꯤꯡ ꯂꯩꯔꯝꯃꯔꯣꯏ ꯑꯗꯨꯅ ꯃꯣꯏ ꯁꯨꯡꯗ꯭ꯔꯦ ꯃꯩ ꯊꯥꯔꯛꯇ꯭ꯔꯦ
ꯏꯁꯤꯡꯁꯦ ꯁꯤꯖꯤꯟꯅꯃꯟꯗꯅ ꯂꯣꯏꯁꯤꯜꯂꯛꯑꯕ ꯃꯥꯜꯂꯦ
ꯅꯣꯡꯒ ꯆꯨꯔꯛꯇ꯭ꯔꯕ ꯑꯗꯨꯒ
ꯅꯣꯡ ꯇꯥꯔꯤꯁꯦ ꯑꯝꯇ ꯂꯧꯁꯟꯕ ꯉꯝꯗ꯭ꯔꯕ ꯀꯩꯅꯣ
ꯑꯥ
ꯑꯇꯤꯌꯥꯁꯦ ꯍꯥꯡꯕꯨꯗꯤ ꯍꯥꯡꯉꯦ ꯍꯣꯔꯦꯟ ꯆꯨꯔꯛꯀꯗ꯭ꯔꯥꯗꯤ ꯈꯪꯗꯦ
ꯑꯗꯣ ꯈꯪꯗꯦ ꯉꯍꯥꯛ ꯉꯍꯥꯛꯀꯤ ꯐꯠ ꯐꯠꯅꯤ
ꯉꯍꯥꯛꯀꯤ ꯅꯪꯒꯤ ꯐꯤꯗꯣ ꯁꯥꯕ ꯍꯧꯔꯕꯣ
ꯍꯧꯗ꯭ꯔꯤꯗ ꯃꯄꯥꯡꯒ ꯆꯥꯛꯇ꯭ꯔꯤ ꯑꯗꯨꯝ ꯍꯥꯞꯀꯠꯇꯣꯏꯅꯦ ꯑꯩꯅ ꯑꯉꯧꯕꯅꯦ ꯀꯩꯅꯣꯅꯦ ꯑꯉꯧꯕꯗꯨꯅ ꯀꯣꯠꯇꯣꯏꯕ
ꯍꯥꯞꯀꯠꯄꯗꯣ ꯑꯗꯨ ꯀꯃꯥꯏꯅ ꯍꯥꯞꯀꯠꯂꯤꯅꯣ
ꯑꯥ ꯍꯥꯞꯀꯠ ꯀꯩꯅꯣ ꯇꯧꯕꯗꯣ ꯑꯗꯣ ꯑꯩꯈꯣꯏꯗꯤꯅꯦ ꯐꯤ ꯍꯧꯕꯗ ꯀꯩꯅꯣ ꯍꯥꯞꯐꯟꯗ꯭ꯔꯦꯕ ꯃꯄꯥꯟꯒꯤ ꯁꯔꯨꯛ ꯍꯥꯞꯐꯟꯗ꯭ꯔꯦꯕ
ꯑꯗꯨꯗꯣ ꯂꯪꯆꯥꯛꯇ ꯇꯧꯔꯀꯥꯟꯗ ꯀꯤꯁꯜꯂꯤꯗꯅ ꯑꯗꯨ ꯀꯤꯕꯗꯣ ꯎꯝ
ꯊꯣꯛꯑꯅꯤ ꯑꯗꯨꯒ
ꯑꯩꯅ ꯍꯥꯏꯗꯤ ꯂꯪꯆꯥꯛ ꯑꯩꯅ ꯍꯥꯏꯗꯤꯅꯦ
ꯎꯝ
ꯂꯪꯆꯥꯛꯇ ꯆꯥꯛꯄꯗꯣ ꯂꯪ ꯀꯌꯥꯃꯨꯛ ꯆꯥꯛꯇꯣꯏꯅꯣ ꯍꯥꯏꯕ
ꯑꯗꯨꯝꯅꯦ ꯈꯔ ꯑꯗꯨꯝ ꯆꯥꯛꯑꯣ ꯆꯥꯛꯄ ꯌꯥꯕ ꯑꯗꯨꯒꯅꯦ ꯂꯪꯆꯥꯛ ꯆꯥꯛꯏꯗꯣ ꯑꯃꯇꯪ ꯅꯠꯇꯦ ꯐꯦꯟꯗꯨꯏꯁꯦ ꯂꯪꯆꯥꯛꯁꯦ ꯑꯗꯨꯒꯅꯦ ꯑꯩꯈꯣꯏꯒꯤ ꯐꯤ ꯃꯔꯥꯛ ꯑꯅꯤꯒꯤꯅꯦ ꯆꯥꯡꯁꯦ ꯁꯥꯡꯕꯒꯤ ꯆꯥꯡꯁꯦ
ꯎꯝ ꯎꯝ
ꯑꯃꯨꯛ ꯇꯤꯡꯊꯣꯛꯈ꯭ꯔꯗꯣꯏꯅꯦꯕ ꯎꯪꯒ ꯎꯨꯟꯗꯣꯏꯅꯦꯕ ꯃꯁꯤꯡ ꯇꯔꯥꯃꯉꯥ ꯐꯤꯐꯇꯤꯟ ꯁꯨꯗ꯭ꯔꯤꯕꯧ ꯇ꯭ꯔꯥꯉꯥ ꯁꯨꯗ꯭ꯔꯤꯕꯧ ꯂꯪ ꯃꯔꯨꯗꯨ ꯇ꯭ꯔꯥꯉꯥ ꯑꯗꯨꯅꯦ ꯍꯥꯏꯁꯦ
ꯇ꯭ꯔꯥꯉꯥꯗꯣ ꯀꯃꯥꯏꯅ ꯂꯟꯆꯥꯛ ꯑꯃꯗ ꯑꯣꯏꯍꯟꯗꯣꯏꯅꯣ ꯍꯥꯏꯕ
ꯂꯪꯆꯥꯛ ꯑꯃꯇꯪꯗ ꯂꯝꯗꯣꯡ ꯑꯃꯇꯪ ꯆꯥꯛꯇꯣꯏꯅꯦ ꯂꯪꯆꯥꯛ ꯑꯃꯇꯪꯗ ꯑꯗꯨꯒꯅꯦ ꯎꯈꯣꯡ ꯅꯠꯇꯦꯝꯃꯤ ꯎꯈꯣꯡ ꯑꯃꯗꯅꯦ ꯎꯡꯉꯣꯕ ꯑꯩꯈꯣꯏ ꯈꯨꯠ ꯀꯣ ꯈꯨꯗꯨꯝꯅ ꯀꯣꯠꯁꯤꯜꯂꯀꯥꯟꯗ ꯂꯪ ꯀꯩꯅꯣ ꯇꯧꯕꯗꯣ ꯈꯪꯕ꯭ꯔꯥ
ꯍꯣ ꯍꯣ ꯍꯣꯏ
ꯑꯗꯨꯃꯥꯏꯅ ꯇꯧꯔꯀꯥꯟꯗ ꯅꯥꯃ ꯅꯥꯝꯃꯁꯦ ꯂꯪꯗꯡ ꯃꯔꯨ ꯇ꯭ꯔꯥꯉ ꯇ꯭ꯔꯥꯉ ꯑꯣꯏꯍꯟꯗꯣꯏꯕ
ꯑꯣ ꯑꯗꯨ ꯀꯥꯟꯗ ꯂꯪꯆꯥꯛ ꯑꯝꯇꯪꯗ ꯄꯨꯂꯞ ꯆꯥꯛꯄꯩ ꯋꯥꯔꯤꯔꯣ
ꯑꯥ ꯑꯗꯨꯒꯅꯦ ꯀꯛꯊꯠꯂꯅꯤ ꯑꯗꯨꯒ ꯂꯪꯆꯥꯛ ꯑꯃꯗ ꯑꯃꯨꯛ ꯍꯧꯖꯤꯛꯀꯤ ꯑꯩꯈꯣꯏꯅ ꯇꯤꯡꯊꯣꯛꯏꯕ ꯂꯪꯗꯣ ꯑꯃꯨꯛ ꯇꯞ ꯇꯞꯅ ꯇꯧꯔ ꯆꯞ ꯇꯤꯡꯉꯒ ꯇꯥꯁꯜꯂꯅꯤ ꯂꯩꯁꯜꯂꯅꯤ ꯑꯗꯨꯒ ꯂꯣꯏꯔꯦ ꯑꯗꯒꯤ ꯑꯍꯥꯟꯕꯗ ꯃꯄꯥꯟ ꯁꯤꯡꯒꯠꯈ꯭ꯔꯗꯔꯥ ꯑꯍꯥꯟꯕꯒꯤ ꯂꯪꯗꯨꯗ ꯀꯤꯁꯤ ꯀꯤꯔ ꯀꯤꯔꯀꯥꯟꯗ ꯑꯗꯨꯝ ꯐꯠ ꯐꯠ ꯆꯤꯡꯁꯤꯜꯂ ꯂꯣꯏꯔꯦ ꯑꯗꯨꯒꯤꯕꯨꯗꯤ
ꯎꯝ
ꯀꯩꯁꯨ ꯀꯨꯏꯗꯦꯕ ꯑꯗꯨꯅꯁꯨ ꯐꯤꯗꯣ ꯍꯦꯟꯅ ꯁꯤꯠꯂꯤꯗꯅ ꯑꯥ ꯑꯗꯨꯃꯥꯏꯅ ꯁꯥꯎ ꯑꯗꯨꯅ ꯍꯦꯟꯅ ꯃꯣꯏ ꯐꯤ ꯌꯣꯟꯕ ꯁꯤꯠꯄꯅꯦ ꯍꯥꯞꯀꯠꯇꯕꯗꯣ ꯅꯍꯥꯟꯋꯥꯏ ꯑꯩꯈꯣꯏꯅꯃꯨꯛ ꯐꯤꯗꯣ ꯑꯃꯨꯛ ꯁꯨꯗꯣꯛꯈ꯭ꯔꯅꯤ ꯑꯩꯈꯣꯏꯗꯤ ꯁꯨꯅꯔꯦ ꯍꯧꯖꯤꯛꯀꯥꯟꯗꯤ ꯃꯆꯨ ꯃꯆꯨ ꯑꯗꯨꯗ ꯆꯨꯁꯜꯍꯧꯕ ꯂꯩꯗꯅ ꯂꯪ ꯀꯩꯅꯣ ꯃꯐꯦꯟ ꯍꯥꯞꯇ꯭ꯔꯒꯗꯤ
ꯃꯆꯨ ꯐꯖꯕꯁꯨ ꯍꯦꯜꯂꯦꯗꯅ ꯑꯗꯨꯅ
ꯑꯧ ꯍꯦꯜꯂꯦ ꯃꯆꯨ ꯁꯦꯡꯕꯁꯨ ꯍꯦꯜꯂꯦ ꯑꯗꯩꯗꯤ ꯍꯌꯦꯡ ꯁꯨꯕ ꯀꯥꯟꯗꯁꯨ ꯆꯨꯁꯟꯗ꯭ꯔꯦ
ꯁꯪꯕꯗꯨꯗꯤ ꯀꯣꯛꯂꯛꯀꯅꯦꯕ
ꯑꯥ ꯀꯣꯛꯂꯛꯒꯗꯨꯢꯅꯦꯕ ꯑꯗꯨꯅꯥ ꯍꯧꯖꯤꯛꯀꯥꯟ ꯁꯤꯡꯒꯠꯂ ꯁꯤꯡꯒꯠꯂ ꯁꯥꯟꯅꯩꯁꯤꯡꯁꯦ
ꯎꯝ
ꯁꯨꯝ ꯍꯥꯏꯅꯔꯦ ꯃꯩ ꯂꯥꯛꯑꯦ ꯃꯥ ꯃꯤꯠꯅꯥ ꯈꯪꯁꯤꯡ ꯁꯤꯡꯏ
ꯔꯥꯏꯁ ꯀꯨꯀꯔꯗ ꯑꯣꯏꯅ ꯊꯥꯒꯠꯂꯒꯦ
ꯀꯥꯟꯗ ꯃꯩ ꯂꯥꯛꯑꯕ
ꯑꯩ ꯊꯣꯡꯗ꯭ꯔꯤꯌꯦ
ꯑꯣ ꯆꯞ ꯆꯥꯔꯦ ꯅꯪ ꯅꯪꯉꯦ
ꯑꯣ ꯆꯐꯨꯁꯦ ꯉꯥꯏꯍꯥꯛꯇꯪ ꯏꯪꯍꯟꯗ꯭ꯔꯗꯤ ꯌꯥꯔꯔꯣꯏ ꯃꯩ ꯍꯥꯟꯅ ꯊꯥꯒꯠꯂꯨꯔꯕꯅꯤꯅ
ꯎꯝ
ꯅꯠꯇ꯭ꯔꯗꯤ ꯔꯥꯏꯁ ꯀꯨꯀꯔ ꯆꯥꯛꯊꯣꯛꯈ꯭ꯔꯗꯤ ꯀꯃꯥꯏꯅ ꯇꯧꯅꯤ
ꯃꯥꯅꯦ ꯑꯩꯁꯨ ꯌꯦꯟꯖꯥꯡꯁꯦ ꯀꯥꯡꯉꯧ ꯑꯣꯏꯅ ꯐꯠ ꯐꯠ ꯉꯧꯊꯣꯛꯑꯅꯤ ꯑꯗꯨꯒ ꯂꯣꯏꯁꯜꯂꯅꯤ
ꯂꯣꯏꯁꯤꯜꯂꯣ ꯂꯣꯏꯁꯤꯜꯂꯣ ꯉꯥꯎꯊꯣꯛꯑꯣ
ꯑꯗꯨꯅ ꯐꯠ ꯐꯠ ꯁꯥꯝꯕ ꯑꯉꯥꯡꯈꯩꯁꯨ ꯉꯥꯅꯨ ꯊꯣꯡ ꯆꯥꯥ ꯆꯠꯅꯤꯌꯦ ꯄ꯭ꯔꯣꯒꯔꯥꯝ ꯌꯥꯝ ꯂꯩꯅꯈ꯭ꯔꯦ ꯑꯥ ꯃꯃꯥꯡꯂꯣꯝꯗ ꯉꯥꯅꯨ ꯊꯣꯡ ꯆꯥꯖꯦ ꯍꯥꯏꯔꯛꯑꯦ ꯑꯗꯨ ꯆꯠꯂꯨꯅꯤꯌꯦ ꯆꯥꯕ
ꯎꯝ
ꯑꯗꯨꯒꯤ ꯑꯩꯈꯣꯏ ꯍꯨꯝꯗ ꯉꯥꯏ ꯍꯧꯔꯦ ꯑꯗꯨꯅ ꯏꯟꯖꯥꯡ ꯌꯥꯝ ꯊꯣꯡꯉꯔꯣꯏ ꯎꯝ ꯍꯣꯏ ꯑꯩꯈꯣꯏ ꯃꯔꯤꯗ ꯉꯥꯏ ꯍꯧꯔꯦ
ꯃꯤ ꯌꯥꯝꯗ꯭ꯔꯗꯤ ꯍꯦꯟꯖꯥꯡ ꯍꯦꯛꯇ ꯍꯥꯎꯕꯅꯦ
ꯍꯥꯎꯋꯦ
ꯍ
ꯃꯤ ꯌꯥꯝꯃꯒꯅ ꯀꯣꯠꯅꯅꯕ ꯍꯣꯠꯅꯕꯗ ꯍꯥꯎꯇꯕ
ꯍꯣꯏ ꯍꯥꯎꯅꯕ ꯆꯥꯊꯣꯛꯑꯣ
ꯆꯥꯕꯨ ꯆꯥꯅꯤꯡꯗꯦꯗ ꯆꯥꯛ
ꯒꯥꯔꯤ ꯆꯥꯥꯁꯜꯂꯨꯔꯒꯦ ꯍꯥꯏꯁꯤꯕꯣ
ꯍꯌꯦꯡ ꯑꯌꯨꯛꯁꯨꯅꯦ ꯅꯆꯥꯥꯁꯤꯡꯅ ꯁ꯭ꯀꯨꯜ ꯆꯠꯂꯝꯗꯥꯏꯗ ꯍꯣꯕꯤ ꯍꯣꯕꯤ ꯇꯧꯕ ꯀꯩꯗꯥ ꯆꯥꯛ ꯊꯣꯡꯕ ꯂꯣꯏꯕꯒ ꯆꯥꯅꯤꯡ ꯆꯥꯁꯤꯜꯂꯒ ꯆꯥꯅꯤꯡꯗꯦꯗꯅ ꯀꯥꯂꯦꯟꯁꯦ ꯌꯥꯝꯅ ꯇꯜꯂꯤꯀꯣ ꯅꯤꯡꯊꯝꯊꯥꯅ ꯐꯩ ꯉꯥꯔꯦꯟ ꯐꯝꯃ ꯐꯝꯃ ꯆꯥ ꯌꯕꯥ ꯍꯜꯂꯣ